ꯍꯜꯂꯣ! ꯍꯜꯂꯣ!
ꯍꯜꯂꯣ! ꯍꯜꯂꯣ! ꯌꯥꯔꯦ ꯌꯥꯔꯦ ꯅꯪ ꯂꯣꯟ ꯈꯣꯏꯁꯦ ꯀꯃꯥꯏꯟ ꯀꯃꯥꯏꯟ ꯇꯔꯤꯅꯣ ꯑꯩꯈꯣꯏꯒꯤ ꯑꯥ ꯂꯝꯒꯨꯝꯕ ꯗꯥꯏꯔꯦꯛ ꯍꯥꯏꯗ꯭ꯔꯁꯨ ꯑꯩꯈꯣꯏꯒꯤ ꯖꯒꯥꯒꯨꯝꯕ ꯆꯥꯎꯔꯥꯛꯄ ꯍꯥꯏꯕ ꯌꯥꯕꯅꯦꯕꯀꯣ ꯑꯗꯨꯝ ꯎꯝ ꯑꯥ ꯀꯃꯥꯏꯟ ꯇꯧꯕꯩꯅꯣ ꯂꯣꯟ ꯈꯣꯏꯔꯤꯁꯦ ꯀꯛꯆꯤꯡ ꯂꯣꯝꯗꯒꯤ ꯑꯣꯏꯗꯣꯏꯔꯥ
ꯍꯣꯏ ꯑꯗꯨꯝꯅ
ꯍꯣꯏ ꯑꯗꯣꯝ ꯅꯥꯀꯜꯂꯣꯝꯗꯩ ꯑꯣꯏꯗꯣꯏꯕ ꯑꯩ ꯁꯨꯝ ꯋꯥꯔꯤ ꯁꯥꯟꯅꯕꯗ ꯂꯣꯟꯁꯤ ꯁꯨꯝ ꯈꯣꯏꯒꯦ ꯇꯧꯈꯜꯂꯛꯄ ꯍꯥꯏꯇꯥꯔꯦ ꯎꯝ ꯈꯣꯏꯖꯤꯜꯂꯛꯑꯣ ꯅꯪꯁꯨ ꯎꯝ ꯇꯝꯁꯤꯜꯂꯛꯑꯒꯦ ꯎꯝ ꯇꯝꯖꯤꯜꯂꯛꯑꯣ ꯈꯔ ꯇꯝꯖꯤꯜꯂꯗꯤ ꯍꯦ ꯍꯥꯥ ꯍꯥꯌꯦꯡ ꯑꯇꯣꯞꯄ ꯊꯦꯡꯅ ꯒꯥꯟꯗꯁꯨ ꯍꯩꯅꯕ ꯍꯣꯏꯅꯦ ꯂꯣꯟ ꯈꯣꯏꯔꯗꯤ ꯑꯃꯦꯔꯤꯀꯥ ꯆꯠꯄꯗꯁꯨ ꯅꯨꯡꯉꯥꯏꯅꯤꯗꯅ ꯎꯝ ꯑꯃꯦꯔꯤꯀꯥꯗꯤ ꯂꯣꯟ ꯈꯣꯏꯕ ꯉꯥꯛꯇ ꯉꯥꯡꯅꯩ ꯍꯥꯏꯌꯦꯕꯀꯣ ꯎꯝ ꯑꯃꯦꯔꯤꯀꯥꯒꯤ ꯂꯣꯟꯗꯨ ꯂꯣꯟ ꯈꯣꯏ ꯍꯥꯏꯕꯅꯤ ꯑꯥ ꯍꯥꯏꯌꯦ ꯍꯧꯖꯤꯛꯀꯥꯟꯖꯤꯕꯨ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯅꯨꯡꯉꯥꯏ ꯍꯧꯁꯦ
ꯍꯧꯁꯦ ꯅꯪꯗꯤ ꯆꯍꯤ ꯃꯥ ꯆꯍꯤ ꯃꯉꯥꯒꯤ ꯃꯃꯥꯡꯗ ꯅꯨꯡꯉꯥꯏꯔꯤꯕ ꯍꯪꯕꯗꯨꯁꯨ ꯑꯗꯨꯝ ꯅꯨꯡꯉꯥꯏꯔꯤ ꯍꯥꯏꯔꯛꯑꯦ ꯉꯁꯤꯁꯨ ꯑꯗꯨꯝ ꯅꯨꯡꯉꯥꯏꯔꯤ ꯍꯥꯏꯔꯦ ꯀꯃꯥꯏꯟ ꯇꯧ ꯑꯗꯨꯝ ꯅꯨꯡꯉꯥꯏ ꯂꯩꯕ꯭ꯔꯣ ꯀꯃꯥꯏꯟ ꯇꯧꯒꯦ ꯎꯝ ꯅꯨꯡꯉꯥꯏꯔꯒꯗ ꯑꯗꯨꯝ ꯂꯩꯗ, ꯑꯣ ꯐꯩ ꯅꯨꯡꯉꯥꯏꯔꯤꯗꯣ
ꯅꯪꯗꯤ ꯅꯨꯡꯉꯥꯏꯇ꯭ꯔꯣ
ꯇ꯭ꯔꯣ ꯑꯁ ꯑꯩꯗꯤ ꯅꯨꯡꯉꯥꯏꯇꯦꯗ ꯀꯔꯤꯒꯤ ꯅꯨꯡꯉꯥꯏꯇ꯭ꯔꯤꯕ ꯑꯥ ꯌꯨ ꯄꯤ ꯑꯦꯁ ꯑꯥ ꯀꯩꯅꯣꯒꯤ ꯌꯨ ꯄꯤ ꯑꯦꯁ ꯁꯤꯒꯤ ꯑꯦꯛꯖꯥꯝ ꯊꯥꯕ
ꯎꯝ
ꯎꯝ ꯑꯗꯨꯗ ꯑꯩꯗꯤ ꯑꯥꯏ ꯑ ꯑꯥꯏ ꯑꯦꯁꯇꯣ ꯄꯥꯝꯕ ꯎꯝ ꯑꯗꯨꯗ ꯑꯥꯏ ꯄꯤ ꯑꯦꯁ ꯑꯣꯏꯅ ꯐꯪꯕ ꯎꯝ ꯑꯗꯨꯒꯤ ꯋꯥꯈꯜꯁꯦ ꯏꯅꯨꯡ ꯅꯨꯡꯉꯥꯏꯇꯦ ꯍꯥꯏꯇꯥꯔꯦ
ꯑꯁ ꯑꯩꯗꯤ ꯗꯣꯛꯇꯔ ꯑꯣꯏꯅ ꯐꯪꯉꯦ ꯍꯥꯏꯔꯛꯇꯧ ꯃꯥꯜꯂꯦ
ꯑ ꯗꯣꯛꯇꯔꯖꯨ ꯐꯪꯗꯤ ꯐꯪꯕ
ꯎꯝ
ꯎꯝ ꯑꯩꯈꯣꯏꯒꯤ ꯃꯤ ꯂꯥꯏꯌꯦꯡꯕꯩꯗꯤ ꯐꯪꯗꯕ
ꯎꯝ
ꯎꯝ ꯑꯩꯈꯣꯏꯒꯤ ꯐꯃꯨꯡꯒꯨꯝꯕ ꯆꯧꯀ꯭ꯔꯤꯒꯨꯝ ꯕ ꯂꯥꯏꯌꯦꯡꯕꯒꯤ ꯑꯣꯏꯅ ꯐꯪꯕ ꯍꯥꯏꯇꯥꯔꯦ ꯑꯩꯗꯣ
ꯎꯁ ꯑꯗꯨ
ꯎꯁ ꯑꯗꯨꯒꯤ ꯅꯨꯡꯉꯥꯏꯇꯕ ꯍꯥꯏꯗꯤ ꯐꯃꯨꯡꯒꯨꯝꯕ ꯆꯧꯀ꯭ꯔꯤꯒꯨꯝꯕꯁꯤꯗꯤ ꯄꯥꯛ ꯅꯥꯒꯟꯗꯦꯕ ꯃꯣꯏꯗꯤ
ꯎꯝ
ꯌꯦꯡꯕꯗꯣ ꯀꯌꯥ ꯂꯥꯛꯇꯦꯕ ꯇꯣꯂꯣꯞꯇꯤ ꯑꯗꯨꯅ ꯍꯦꯟꯅ ꯆꯥꯎꯋꯤ ꯍꯥꯏꯅꯦ ꯑ ꯆꯥꯎꯋꯦ ꯇꯣꯂꯣꯞꯁꯦ ꯃꯣꯏ ꯊꯥ ꯑꯝꯗ ꯂꯨꯄꯥ ꯀꯩꯅꯣꯃ ꯆꯥꯇ꯭ꯔꯦꯠꯃꯨꯛꯇꯤ ꯐꯪꯉꯦ
ꯎꯝ
ꯎꯝ
ꯅꯣꯛꯄ ꯈꯥꯡꯕꯗ ꯁꯤꯗꯣꯔꯦꯗ ꯑꯩꯗꯤ ꯅꯪꯒ ꯋꯥꯔꯤ ꯁꯥꯟꯅꯕꯁꯦ
ꯅꯣꯛꯊꯣꯛꯑꯁꯨ ꯑꯗꯨꯝ ꯌꯥꯕꯅꯦ ꯅꯣꯛꯄꯗꯤ ꯀꯩꯝ ꯀꯥꯏꯗꯕꯅꯦ
ꯎꯝ
ꯎꯝ ꯅꯣꯛꯄꯗꯤ ꯀꯩꯝ ꯀꯥꯏꯗꯝ ꯑꯩ ꯉꯁꯥꯏꯒꯤ ꯑꯩꯉꯣꯟꯗ ꯑꯃꯨꯛ ꯍꯜꯂ ꯇꯥꯏꯌꯦꯕ ꯑꯣ ꯀꯩꯅꯣ ꯅꯪꯅ ꯅꯣꯛꯄꯁꯦ ꯌꯥꯝ ꯌꯥꯝ ꯊꯤꯕ꯭ꯔꯣ ꯀꯩꯅꯣ ꯅꯣꯛꯄ ꯑꯃꯨꯛ ꯍꯟꯅ ꯇꯥꯕꯗ ꯇꯥꯅꯤꯡꯗ꯭ꯔꯤꯁꯦ ꯀꯃꯥꯏꯅ ꯇꯧꯏꯅꯣ ꯏꯁꯥꯅ ꯅꯣꯛꯄꯗꯤ ꯇꯥꯖꯅꯤꯡꯇꯕ ꯀꯞꯄꯗꯤ ꯇꯥꯅꯤꯡꯕ ꯀꯃꯥꯏꯅ ꯇꯧꯏ ꯀꯞꯄꯁꯨ ꯇꯥꯅꯤꯡ ꯇꯦ ꯁꯥꯎꯕ ꯑꯣꯏꯅ ꯇꯥꯅꯤꯡꯕ ꯏꯁꯥꯅ ꯁꯥꯎꯕꯁꯦ ꯇꯥꯅꯤꯡꯕ
ꯎꯝ
ꯑꯗꯨꯗꯤ ꯀꯃꯥꯏꯅ ꯇꯧꯋꯤ ꯑꯩꯈꯣꯏꯒꯤ ꯕꯤꯗꯤꯑꯣꯒꯨꯝꯕ ꯅꯝꯃꯒ ꯏꯁꯥꯁꯤꯅ ꯄꯪꯁꯥꯎꯗ ꯁꯥꯎꯔꯒ ꯕꯤꯗꯤꯑꯣꯁꯦ ꯃꯤꯅꯤꯠ ꯑꯃꯃꯨꯛ ꯌꯦꯡꯉꯒ ꯑꯥ ꯅꯝꯃꯒ ꯍꯥꯏꯇꯥꯔꯦꯀꯣ ꯑꯩꯈꯣꯏꯒꯤ ꯀꯣꯟꯅ ꯑꯃꯨꯛ ꯁꯨꯝ ꯌꯦꯡꯕꯒ ꯁꯥꯟꯅꯕ꯭ꯔꯥ ꯀꯃꯥꯏꯅ ꯇꯧꯋꯦ ꯁꯥꯎꯕꯁꯨ ꯌꯥꯝ ꯄꯥꯝꯖꯩ ꯍꯥꯏꯕꯅꯤꯅ ꯁꯥꯟꯗꯤ ꯁꯥꯟꯅꯗꯦ ꯑꯗꯨ ꯁꯥꯟꯅꯁꯤꯔꯥꯗꯤ ꯈꯜꯂꯤꯌꯦ ꯁꯥꯎꯕꯁꯤꯗꯤ ꯀꯔꯝ ꯀꯥꯟꯗ ꯁꯥꯎꯏ ꯃꯤꯅ ꯄꯩꯁꯥ ꯄꯤꯔꯛꯄꯒꯨꯝꯕ ꯑꯆꯥꯄꯣꯠ ꯄꯤꯔꯛꯄꯒꯨꯝꯕ ꯑꯗꯨꯝꯀꯥꯟꯗ ꯁꯥꯎꯕ꯭ꯔꯥ
ꯎꯝ ꯁꯥꯎꯋꯦ ꯑꯗꯨꯝ ꯀꯥꯟꯗ
ꯃꯤꯅ ꯊꯤꯅ ꯊꯤ ꯇꯧꯔꯛꯄ ꯃꯤꯅꯒ ꯈꯠꯅꯍꯧꯔꯛꯄ ꯁꯨꯝ ꯀꯥꯟꯗꯅ ꯑꯃꯨꯛ ꯄꯪꯅꯨꯡꯗ ꯅꯨꯡꯉꯥꯏꯕ ꯑ ꯑꯗꯨꯝꯀꯥꯟꯗꯅ ꯄꯪꯅꯣꯛꯇ ꯅꯣꯛꯄ ꯐꯩꯌꯦ ꯐꯩꯌꯦ ꯑꯗꯣ ꯍꯧꯖꯤꯛꯀꯥꯟꯁꯦ ꯅꯣꯛꯅꯤꯡꯗꯅꯕ ꯍꯤꯗꯥꯛ ꯑꯝ ꯊꯣꯛꯑꯦ ꯍꯥꯏꯅ
ꯀꯩ ꯍꯤꯗꯥꯛ ꯑꯣꯖꯥꯠꯅꯣ
ꯀꯩꯅ ꯁꯥꯕꯅꯣꯕ ꯅꯠꯇꯦ ꯑꯩꯈꯣꯏꯅ ꯁꯦꯝꯗꯣꯏꯅꯦꯕ
ꯀꯃꯥꯏꯅ
ꯀꯃꯥꯏꯅ ꯂꯐꯨꯒ ꯃꯥꯏꯔꯦꯟꯒ ꯁꯤꯡꯖꯨ ꯁꯨꯕ ꯍꯥꯏꯇꯥꯔꯦꯀꯣ ꯎꯝ ꯎꯝ ꯇꯤꯟ ꯍꯤꯗꯥꯛ ꯈꯔ ꯍꯥꯞꯄꯒ
ꯎꯝ
ꯎꯝ ꯑꯗꯨ ꯑꯗꯨꯒꯤ ꯇꯤꯟ ꯍꯤꯗꯥꯛ ꯈꯔ ꯍꯥꯞꯄꯅꯤ ꯂꯐꯨꯒ ꯃꯥꯏꯔꯦꯟꯒꯗꯤ ꯁꯤꯡꯖꯨ ꯁꯨꯔꯅꯤ ꯑꯗꯨ ꯆꯥꯕ ꯀꯥꯟꯗ ꯏꯁꯥꯁꯦ ꯅꯣꯛꯅꯤꯡꯕ ꯁꯨꯛꯐꯥꯎ ꯐꯥꯎꯗꯦ ꯍꯥꯏꯅꯦ ꯀꯥꯏ ꯀꯥꯏꯗ ꯌꯣꯟꯕꯅꯣ ꯑꯗꯨꯗꯤ ꯑꯩꯈꯣꯏꯒꯤ ꯈꯪꯗꯦꯅꯦ ꯀꯗꯥꯏꯗ ꯌꯣꯟꯕꯅꯣ ꯃꯄꯥꯟ ꯂꯝꯗꯒꯤ ꯆꯦꯟꯕ ꯃꯥꯜꯂꯦ ꯃꯌꯥꯝꯅ ꯇꯧꯅꯔꯤꯁꯦ ꯃꯤꯁꯣꯒꯨꯝꯕꯗꯒꯤ ꯆꯦꯟꯕ꯭ꯔꯥ ꯅꯠꯇꯦ ꯃꯄꯥꯟ ꯂꯝ ꯑꯩꯈꯣꯏꯒꯤ ꯀꯩꯅꯣꯒꯨꯝꯕ ꯍꯥꯏꯇꯥꯔꯦ ꯊꯧꯕꯥꯜꯒꯨꯝꯕ ꯊꯧꯕꯥꯜꯒꯨꯝꯕ ꯑꯩꯈꯣꯏꯒꯤ ꯀꯩꯁꯥꯝꯄꯥꯠꯀꯨꯝꯕ ꯁ꯭ꯋꯥꯏꯗꯒꯤ ꯆꯦꯟꯕ ꯃꯥꯜꯂꯦ ꯃꯣꯏꯅ ꯆꯦꯟꯕꯁꯦ ꯑꯣ ꯑꯣ ꯑꯗꯨꯕꯨ ꯆꯥꯒꯔꯕ ꯌꯥꯝ ꯂꯥꯞꯄꯤꯅꯦ ꯑꯗꯨꯗꯤ ꯑꯁ ꯂꯥꯞꯄꯦ ꯆꯠꯄ ꯆꯠꯄꯒꯗꯤ ꯉꯝꯃꯣꯏꯗ ꯑꯩꯈꯣꯏꯒꯤ ꯆꯦꯟꯕꯒꯤ ꯁꯨꯝ ꯐꯪꯕ ꯋꯥꯅꯤꯗ
ꯑꯥ ꯑꯁ ꯑꯗꯨꯗꯤ ꯑꯩꯁꯨ ꯆꯦꯜꯂꯒꯦ ꯀꯅꯥꯗꯒꯤ ꯆꯦꯜꯂꯤ ꯀꯃꯥꯏꯅ ꯆꯦꯜꯂꯤ ꯑꯦꯞ ꯂꯩꯕ꯭ꯔꯕ
ꯑꯦꯞ ꯂꯩꯇꯦ ꯐꯣꯟ ꯅꯝꯕꯔ ꯑꯃ ꯂꯩꯌꯦꯕꯀꯣ
ꯎꯝ
ꯑꯥ ꯗꯕꯜ ꯖꯦꯔꯣ ꯖꯦꯔꯣ ꯖꯦꯔꯣꯅ ꯑꯃ ꯂꯩꯌꯦꯕꯀꯣ
ꯎꯝ
ꯑꯗꯨꯒꯤ ꯐꯣꯟ ꯅꯝꯕꯔꯗꯨꯗ ꯐꯣꯟ ꯇꯧꯁꯜꯂꯦꯗꯅ ꯑꯗꯨꯒ ꯆꯦꯟꯕꯤꯕ ꯐꯣꯟ ꯇꯧꯔꯛꯅꯤ ꯃꯤꯗꯣ ꯄꯥꯏꯔꯛꯅꯤꯗꯅꯀꯣ ꯎꯝ ꯀꯔꯤ ꯀꯔꯤ ꯄꯣꯠ ꯆꯩꯅꯤꯡꯕ ꯀꯔꯤ ꯇꯧꯅꯤꯡꯕ ꯍꯪꯉꯅꯤ ꯃꯤꯗꯨꯅꯗꯣ ꯅꯪꯅ ꯁꯨꯃꯥꯏꯅ ꯍꯥꯏꯒꯅꯤꯀꯣ ꯅꯣꯛꯅꯤꯡꯗꯅꯕ ꯍꯤꯗꯥꯛ ꯑꯗꯩ ꯁꯥꯎꯅꯤꯡꯅꯕ ꯍꯤꯗꯥꯛ ꯍꯥꯏꯈ꯭ꯔꯅꯤ ꯑꯗꯨꯒ ꯃꯣꯏ ꯑꯗꯨꯝ ꯄꯣꯜꯁꯤ ꯍꯥꯏꯇꯥꯔꯦ ꯑꯣ ꯌꯥꯝ ꯀꯨꯏꯅ ꯆꯪꯗꯝꯕꯅꯤꯗ ꯆꯦꯟꯕꯗ ꯑꯗꯨꯗꯤ ꯃꯔꯨ ꯑꯣꯏꯅ ꯅꯪꯒ ꯋꯥꯔꯤ ꯁꯥꯟꯅꯀꯥꯟꯗ ꯆꯥꯕꯅ ꯐꯩ ꯑꯗꯨꯃ ꯆꯦꯟꯕꯗ ꯀꯩꯁꯨ ꯀꯨꯏꯅ ꯆꯪꯉꯣꯏꯕ
ꯎꯝ
ꯂꯥꯛꯄꯗ ꯄꯣꯠꯇꯣ ꯂꯥꯛꯄꯗ ꯀꯩꯁꯨ ꯀꯨꯏꯅ ꯆꯪꯗꯦꯕ ꯆꯍꯤ ꯃꯉꯥ ꯃꯤꯅꯤꯠ ꯀꯌꯥꯃꯨꯛꯇꯤ ꯆꯪꯉꯤ ꯆꯍꯤ ꯃꯉꯥ ꯇꯔꯥ ꯑꯃ ꯆꯪꯕ ꯑꯣ ꯌꯥꯝ ꯀꯨꯏꯗꯦ ꯑꯗꯨꯗꯤ ꯀꯨꯏꯗꯦ ꯈꯤꯇꯪ ꯊꯨꯅ ꯂꯥꯛꯑꯒꯅ ꯆꯍꯤ ꯀꯨꯟꯊ꯭ꯔꯥꯒꯨꯝꯕꯗ ꯂꯥꯛꯄꯖꯨ ꯌꯥꯎꯏꯀꯣ
ꯎꯝ
ꯑꯗꯨ ꯆꯦꯜꯂꯒ ꯆꯥꯔꯀꯥꯟꯗ ꯑꯣꯏꯅ ꯁꯥꯟꯅꯔꯁꯤ ꯑꯣ ꯑꯗꯨꯅ ꯐꯔꯗ꯭ꯔꯥ
ꯑꯥ
ꯑꯥ ꯂꯥꯏꯔꯤꯛ ꯄꯥꯕꯗꯤ ꯇꯣꯛꯑꯦ ꯑꯗꯨꯝ ꯍꯥ ꯂꯥꯏꯔꯤꯛ ꯄꯥꯕꯗꯨꯗꯤ ꯄꯥꯒꯤꯗ꯭ꯔꯦ ꯄꯥꯔꯤꯅꯦ ꯑꯪꯀꯥ ꯍꯣꯠꯂꯤꯅꯦ ꯑꯪꯀꯥ ꯍꯣꯠꯂꯤꯅꯦ
ꯑꯣ ꯑꯣ
ꯑꯣ ꯑꯣ ꯀꯣꯛ ꯐꯥꯗꯕꯗꯤ ꯐꯖꯅ ꯉꯥꯏꯔꯝꯃꯅꯤ ꯑꯗꯨꯗꯤ ꯑꯦ ꯀꯣꯛꯇꯤ ꯄꯨꯔꯥ ꯆꯪꯉꯤ ꯀꯩꯅꯣ ꯇꯨ ꯄ꯭ꯂꯁ ꯇꯨ
ꯀꯌꯥ ꯇꯥꯁꯤꯜꯂꯦ
ꯇꯨ ꯄ꯭ꯂꯁ ꯇꯨꯗꯣ ꯇꯧꯔꯒ ꯐꯥꯏꯚ ꯇꯥꯔꯦꯕ
ꯑꯣ
ꯑꯣ ꯆꯨꯝꯕ ꯅꯠꯇ꯭ꯔꯣ ꯆꯨꯝꯃꯦ ꯑꯦꯛꯖꯥꯝꯗꯖꯨ ꯁꯤꯒꯨꯝꯕ ꯉꯥꯛꯇꯅꯦ ꯍꯪꯗꯣꯏꯖꯦ ꯀꯩꯁꯨ ꯑꯔꯥꯏꯕ ꯍꯪꯉꯣꯏꯕꯀꯣ
ꯑꯥ
ꯑꯥ ꯁꯤꯒꯨꯝꯕ ꯉꯥꯛꯇꯅꯦ ꯍꯪꯗꯣꯏꯖꯦ
ꯌꯥꯝ ꯂꯨ
ꯌꯥꯝ ꯂꯨꯕ ꯒꯨꯝꯕ ꯍꯪꯕ꯭ꯔꯥ ꯑꯧ ꯌꯥꯝ ꯀꯥ ꯍꯦꯟꯅ ꯂꯨꯕꯖꯨ ꯍꯪꯉꯤ ꯑꯩꯒꯤ ꯃꯤꯡꯒꯨꯝꯕ ꯑꯣ ꯂꯩꯐꯝꯒꯨꯝꯕ
ꯎꯝ
ꯑꯁ ꯐꯣꯟ ꯅꯝꯕꯔꯒ ꯍꯪꯉꯛꯄꯖꯤꯗꯤ ꯏꯕ ꯁꯨꯡꯉꯝ ꯉꯝꯗꯦꯍꯦ
ꯂꯪꯗꯨꯏꯅꯦ ꯑꯗꯨꯗꯤ ꯂꯨꯒ꯭ꯔꯥ ꯖꯥꯠꯅꯤ ꯑꯁ ꯑꯗꯨꯃꯥ ꯏꯅꯕ ꯍꯣꯠꯅꯕꯗ ꯀꯣꯛꯁꯦ ꯄꯨꯔꯥ ꯄꯨꯡꯆꯥꯏ ꯆꯥꯏꯗꯣꯏꯅꯤ ꯌꯥꯝ ꯂꯥꯏꯅ ꯍꯪꯕꯖꯨ ꯌꯥꯎꯋꯤꯗ ꯈꯔ ꯈꯔ ꯂꯥꯏꯕ ꯍꯪꯉꯣ ꯌꯥꯗ꯭ꯔꯣ ꯑꯣꯖꯥꯗ ꯌꯥꯝ ꯂꯥꯏꯅ ꯍꯪꯕꯖꯨ ꯌꯥꯎꯋꯦ
ꯀꯃꯥꯏꯅ
ꯀꯃꯥꯏꯅ ꯑꯩꯈꯣꯏꯒꯤ ꯁꯦꯅꯥꯄꯇꯤꯗ ꯃꯤ ꯄꯨꯟꯅ ꯀꯌꯥ ꯂꯩ ꯂꯩ ꯍꯪꯕꯒꯨꯝꯕ
ꯎꯝ
ꯎꯝ ꯑꯗꯨꯗꯒꯤ ꯅꯪꯒꯤ ꯀꯣꯛꯇ ꯍꯧꯔꯤꯕ ꯁꯝꯖꯤ ꯃꯁꯤꯡ ꯀꯌꯥꯅꯣ ꯍꯪꯕꯒꯨꯝꯕ ꯑꯗꯨꯃꯥꯏ ꯌꯥꯝ ꯂꯥꯏꯅ ꯍꯪꯕꯖꯨ ꯌꯥꯎꯋꯦ ꯑꯗꯨꯒꯨꯝꯕꯗꯨꯅ ꯂꯥꯏ ꯑꯗꯨꯗꯤ ꯄꯠ ꯄꯠ ꯄꯠ ꯈꯨꯝꯗꯣꯛꯈꯤꯕꯀꯣ
ꯑꯥ
ꯑꯩꯒꯤ ꯂꯩꯐꯝꯒꯨꯝꯕ ꯍꯣꯏꯗ ꯑꯗꯨꯗꯤ ꯌꯥꯝ ꯀꯨꯏꯗꯕꯤ ꯑꯩꯒꯤ ꯂꯩꯐꯝꯒꯨꯝꯕ ꯍꯪꯉꯛꯄꯖꯦ
ꯎꯝ
ꯎꯝ ꯁꯤꯗꯅꯤꯁꯦ ꯀꯣꯛꯁꯦ ꯄꯨꯡꯆꯥꯏ ꯆꯥꯏꯔꯤꯖꯦ ꯀꯔꯤ ꯈꯨꯝꯗꯣꯏꯅꯣ ꯈꯨꯝꯕꯝ ꯈꯪꯗꯕꯤ
ꯎꯝ
ꯎꯝ ꯍꯥꯏꯗꯤ ꯃꯣꯏꯅ ꯍꯪꯉꯛꯏꯗꯣ ꯑꯩꯗꯤ ꯑꯦꯝ ꯌꯨꯗ ꯑꯦꯝ ꯌꯨꯗ ꯑꯦꯛꯖꯥꯝꯗꯣ ꯊꯥꯅꯤꯀꯣ
ꯎꯝ
ꯎꯝ ꯑꯩꯒꯤ ꯂꯩꯐꯝꯗꯨ ꯑꯦꯝ ꯌꯨ ꯍꯥꯏꯗꯣꯏꯔ ꯅꯠꯇ꯭ꯔꯒ ꯌꯨꯝ ꯍꯥꯏꯗꯣꯏꯔꯥ ꯅꯠꯇ꯭ꯔꯒ ꯉꯁꯥꯏꯒꯤ ꯑꯩꯅ ꯂꯥꯛꯏꯕ ꯂꯝꯕꯤꯗꯣ ꯍꯥꯏꯗꯣꯏꯔꯥ ꯀꯔꯝꯕ ꯍꯥꯏꯗꯣꯅꯣ ꯈꯪ ꯈꯨꯝꯕꯝꯁꯦ ꯈꯪꯗꯕ ꯍꯥꯏꯇꯥꯔꯦꯀꯣ
ꯎꯝ ꯁꯣ ꯌꯥꯝ
ꯍꯣꯏ ꯌꯥꯝ ꯆꯥꯃꯝꯅꯕꯅꯦꯅ ꯑꯗꯨ ꯃꯣꯏꯅ ꯌꯥꯝ ꯂꯨꯅ ꯍꯪꯉꯒ ꯑꯗꯨꯝ ꯂꯥꯏꯅ ꯈꯨꯝꯃꯤꯗ
ꯀꯃꯥꯏꯅ ꯂꯥꯏ
ꯀꯃꯥꯏꯅ ꯂꯥꯏꯍꯜꯂꯤꯕ ꯅꯪꯗꯤ ꯃꯣꯏꯅ ꯑꯗꯨ ‌ꯀꯥ ꯂꯩꯐꯝꯗꯣ ꯍꯪꯉꯦꯗꯅꯀꯣ
ꯑꯥ
ꯑꯩꯈꯣꯏꯅ ꯌꯦꯟ ꯊꯣꯡꯕꯒꯨꯝꯕ ꯈꯨꯝꯖꯟꯂꯝꯕ
ꯑꯥ
ꯑꯥ ꯏꯔꯣꯝꯕꯒꯨꯝꯕ ꯈꯨꯝꯖꯜꯂꯝꯕ ꯑꯗꯨꯃꯥꯏꯅ ꯌꯥꯝ ꯂꯥꯏꯅ ꯑꯦꯛꯁꯦꯇ꯭ꯔꯥꯒ ꯍꯥꯞꯄꯒꯀꯣ ꯈꯨꯝꯖꯟꯂꯝꯕ ꯌꯥꯝ ꯂꯥꯏꯅ ꯈꯨꯝꯃꯤꯗ ꯌꯥꯝ ꯂꯥꯏ ꯑꯗꯨꯝ ꯂꯥꯏꯔꯤꯛꯇꯣ ꯈꯔ ꯄꯥꯔꯗꯤ ꯑꯗꯨꯝ ꯂꯥꯏ ꯍꯥꯏꯇꯥꯔꯦ ꯄꯥꯍꯧꯗ꯭ꯔꯗꯤ ꯉꯥꯎꯗꯣꯏꯕꯀꯣ ꯑꯩꯗꯤ ꯈꯔ ꯄꯥꯕꯅꯤ ꯑꯗꯨꯝ ꯌꯥꯝ ꯂꯥꯏꯅ ꯈꯨꯝꯃꯦꯕ ꯑꯗꯨ ꯃꯥꯛꯇꯤ ꯐꯨꯜ ꯑꯗꯨꯝ ꯐꯪꯕꯔ‌ꯍꯥ ꯃꯥꯔꯛꯗꯤ ꯐꯨꯜ ꯃꯥꯔꯛ ꯐꯪꯕ꯭ꯔꯕ ꯐꯪꯉꯤꯗ ꯃꯥꯡ ꯁꯤꯁꯨ ꯑꯩꯅ ꯃꯥꯔꯛ ꯈ꯭ꯋꯥꯏ ꯋꯥꯡꯕꯒꯤ ꯁꯅꯥ ꯃꯆꯤꯠ ꯑꯃ ꯐꯪꯉꯦ
ꯎꯝ
ꯂꯩꯕꯥꯛꯅ ꯁꯥꯕ ꯍꯟꯗꯛ ꯍꯟꯗꯛꯇꯤ ꯀꯩꯅ ꯄꯤꯅꯤ ꯍꯥꯏꯒꯦ ꯍꯟꯗꯛꯇꯤ ꯀꯩꯅꯣ ꯑꯣꯏꯅ ꯄꯤꯗꯧ ꯃꯥꯜꯂꯦ ꯑꯩꯈꯣꯏꯒꯤ ꯏꯁꯤꯡꯒꯨꯝꯕ ꯄꯤꯗꯧ ꯃꯥꯜꯂꯦ ꯏꯁꯤꯡꯁꯦ ꯌꯥꯝ ꯋꯥꯅꯔꯝꯅꯤꯅꯀꯣ
ꯑ
ꯎꯝ ꯏꯁꯤꯡ ꯏꯁꯤꯡ ꯑꯥ ꯗꯔꯝ ꯑꯃ ꯄꯤꯅꯤ ꯍꯥꯏ ꯍꯟꯗꯛꯇꯤ
ꯑꯣ ꯏꯁꯤꯡꯗꯨ ꯗꯔꯝ ꯑꯃ ꯄꯤꯔꯗꯤꯅꯦ
ꯇꯨꯔꯦꯟꯗ ꯏꯁꯤꯡ ꯌꯥꯝ ꯋꯥꯏꯑꯦꯕ ꯇꯨꯔꯦꯟꯗ ꯈꯤꯇꯪ ꯍꯩꯊꯔꯛꯑꯣ ꯍꯣꯏ ꯌꯥꯝ ꯍꯩꯗꯕꯗꯤ ꯌꯥꯔꯣꯏꯕꯀꯣ ꯑꯗꯣ ꯈꯤꯇꯪꯗꯤ ꯍꯩꯊꯔꯛꯀꯦ ꯇꯨꯔꯦꯟꯗꯗꯤ ꯍꯧꯖꯤꯛꯀꯥꯟ ꯏꯁꯤꯡꯁꯦ ꯑꯝꯇ ꯐꯪꯗ꯭ꯔ ꯃꯥꯜꯂꯦꯀꯣ
ꯐꯪꯗꯦ
ꯐꯪꯗꯦ ꯍꯣꯏ ꯉꯥ ꯉꯥꯛꯇ ꯂꯩꯔꯦ ꯇꯨꯔꯦꯜꯁꯦ ꯏꯁꯤꯡ ꯑꯝꯇ ꯂꯩꯇꯔꯦ ꯍꯣꯏꯅꯦ ꯉꯥꯒꯨꯝꯕ ꯀꯩꯒꯨꯝꯕ ꯑꯗꯩ ꯅꯣꯡꯁꯥꯒꯨꯝꯕ ꯑꯗꯨ ꯉꯥꯛꯇ ꯂꯩꯔꯦ ꯃꯥꯜꯂꯦ ꯇꯨꯔꯦꯟꯁꯦ ꯎꯝ‌ꯂꯩꯔꯦ ꯑꯗꯨꯝꯕ ꯉꯥꯛꯇ
ꯑꯗꯨꯝꯃ ꯈꯤꯇꯪ
ꯑꯗꯨꯅ ꯈꯤꯇꯪꯗꯤ ꯍꯩꯗꯔꯛꯑꯣ ꯑꯧ ꯑꯩ ꯌꯥ ꯑꯩ ꯐꯪꯉꯗꯤ ꯑꯗꯨꯝ ꯍꯩꯗ ꯍꯟꯗꯛꯁꯨ ꯐꯪꯉꯤ ꯊꯥꯖꯩꯗ ꯍꯥꯏꯗꯤ ꯍꯟꯗꯛꯁꯨ ꯑꯩ ꯂꯥꯏꯔꯤꯛ ꯌꯥꯝ ꯀꯟꯅ ꯄꯥꯏꯌꯦꯕꯀꯣ ꯎꯝ ꯑꯗꯨꯅ ꯑꯗꯨꯝ ꯍꯟꯗꯛꯁꯨ ꯐꯪꯅꯤ ꯈꯪꯉꯤꯗ ꯑꯩꯅ ꯏꯁꯤꯡ ꯗꯔꯝ ꯑꯃ ꯐꯪꯕ ꯍꯥꯏꯁꯦ ꯆꯥꯎꯒ꯭ꯔꯥꯖꯥꯠꯅꯤ ꯀꯩꯅꯣ
ꯎꯝ
ꯄꯨꯡ ꯇꯥ